ꯑꯧ ꯍꯧꯖꯤꯛ ꯀꯤꯗꯨ ꯄꯠ ꯇꯠꯈ꯭ꯔꯦꯅꯦ ꯀꯩꯒꯤꯅꯣ ꯈꯪꯗꯦ
ꯑꯣ ꯇꯥꯔꯕꯣ
ꯇꯥꯗꯤ ꯇꯥꯏꯑꯦꯕꯀꯣ ꯑꯗꯣ ꯅꯪꯒꯤ ꯕꯣꯏꯁꯦ ꯌꯥꯝ ꯄꯤꯛꯅ ꯇꯥꯕ ꯑꯩꯉꯣꯟꯗ ꯀꯩꯒꯤꯅꯣ ꯈꯪꯗꯦ
ꯑꯗꯣ ꯑꯩ ꯌꯥꯝ ꯉꯥꯡ ꯀꯣꯟꯅ
ꯑꯣ ꯌꯥꯔꯦ ꯌꯥꯔꯦ ꯌꯥꯔꯦ ꯇꯥꯔꯦ ꯇꯥꯔꯦ
ꯅꯦꯠꯋꯥꯔꯛꯅ ꯑꯣꯏꯕ ꯎꯝ
ꯃꯥꯅꯦ ꯑꯗꯣ ꯉꯁꯥꯏ ꯑꯩꯅ ꯍꯥꯏꯗꯣ ꯖꯄꯥꯟꯒ ꯕꯔ꯭ꯥꯖꯤꯜꯒ ꯁꯥꯟꯅꯗꯣꯏꯗꯣ ꯀꯔꯝꯕ ꯌꯦꯡꯉꯣꯏ ꯗ꯭ꯔꯣꯕꯣꯜ ꯅꯨꯡꯉꯥꯏꯗꯣꯏꯅꯦ
ꯑꯩꯗꯤ ꯖꯄꯥꯟꯅꯦ
ꯑꯩꯁꯨ ꯅꯦ ꯖꯄꯥꯟ ꯊꯣꯏꯗ ꯌꯥꯗꯕꯅꯤ ꯄꯩꯁꯥ ꯊꯥꯔꯤꯅꯤ
ꯍꯣꯔꯦꯟ ꯉꯝꯗ꯭ꯔꯗꯤ ꯀꯃꯥꯏꯇꯧ ꯇꯧꯗꯣꯏꯕ
ꯉꯝꯗ꯭ꯔꯗ ꯂꯨꯄꯥ ꯌꯥꯡꯈꯩ ꯃꯨꯠꯇꯈꯔꯦ
ꯑꯁ ꯌꯥꯝꯃꯟꯗ꯭ꯔꯣ ꯌꯥꯡꯈꯩ ꯌꯥꯡꯈꯩꯏ ꯄꯨꯊꯣꯛꯇꯣꯢꯔꯣ ꯅꯣꯏ
ꯑꯇꯩ ꯑꯇꯩ ꯃꯤꯒ ꯊꯥꯕ ꯅꯠꯇꯦ ꯃꯣꯏ ꯕꯦꯠꯇꯤꯡꯒꯤ ꯄ꯭ꯂꯦꯠꯐꯣꯝꯗ ꯊꯥꯕꯅꯤ
ꯊꯣꯏꯗꯣꯏꯅꯤ ꯊꯣꯏꯗꯣꯏꯅꯤ ꯖꯄꯥꯟ ꯊꯤꯅ ꯐꯖꯕꯅꯦ ꯍꯧꯖꯤꯛꯀꯥꯟ
ꯍꯧꯖꯤꯛꯄꯣꯔꯗꯤ ꯐꯖꯅꯤ ꯍꯍꯍ
ꯄꯣꯔꯗꯤ ꯌꯥꯈꯩ ꯃꯥꯡꯉꯦ ꯅꯪ ꯑꯗꯨ ꯌꯦꯡꯗꯤ ꯌꯦꯡꯗꯣꯏꯔꯕ
ꯑꯣ ꯌꯦꯡꯅꯤ ꯉꯁꯤꯗꯤ ꯇꯦꯟ ꯊꯥꯔꯇꯤꯗ ꯅꯠꯇ꯭ꯔꯣ
ꯃꯥꯅꯦ ꯈꯤꯇꯪ ꯉꯟꯕꯅꯦ
ꯑꯥꯌꯦꯡꯗꯣꯏꯅꯦ
ꯁꯞꯄꯣꯔꯠ ꯇꯧꯃꯤꯟꯅꯔꯁꯦ ꯕ꯭ꯔꯥꯖꯤꯜꯗꯣ ꯅꯨꯡꯁꯤꯗꯕ ꯅꯠꯇꯦ ꯅꯦꯃꯥꯔ ꯍꯣꯏ ꯅꯨꯡꯁꯤ ꯑꯗꯨꯕꯨ ꯍꯟꯗꯛꯀꯤ ꯖꯄꯥꯟꯗ ꯈꯤꯇꯪ ꯑꯩꯈꯣꯏꯒꯤ ꯏꯆꯦ ꯑꯥ ꯏꯆꯤꯟ ꯏꯅꯥꯎꯅꯤꯅꯀꯣ ꯀꯩ ꯀꯩ ꯀꯩ ꯃꯊꯦꯜ ꯆꯥꯔꯕꯅꯣ
ꯃ꯭ꯁ ꯆꯝꯐꯨꯠ ꯆꯥꯏꯌꯦ ꯉꯁꯤ
ꯕꯦꯛꯒ꯭ꯔꯥꯎꯟꯗ ꯌꯥꯝ ꯅ꯭ꯣꯏꯁ ꯂꯩꯌꯦ ꯅꯪ
ꯍꯣꯏ
ꯀꯔꯤ ꯀꯔꯤ ꯐꯨꯂꯤꯅꯣ ꯀꯩ ꯀꯩ ꯆꯝꯐꯨꯠ
ꯑ ꯥꯑꯗꯨ ꯈꯥꯠꯅꯦꯗ ꯀꯩꯅꯣꯒ ꯀꯩꯅꯣ ꯃꯨꯁꯂꯨꯝꯒ ꯏꯔꯣ ꯑꯥ ꯀꯤꯉꯧ ꯋꯥꯎꯕ
ꯀꯥꯡꯉꯧꯒ ꯆꯝꯐꯨꯠꯀ ꯇꯧꯋꯦꯕ
ꯍꯣꯏ ꯍꯣꯏ
ꯃꯅꯤꯡꯗ ꯌꯥꯝ ꯂꯥꯎꯌꯦ ꯀꯥꯅꯅꯣ
ꯑꯩꯒꯤ ꯏꯕꯣꯡꯒꯤ ꯅꯨꯄꯤꯅꯦ
ꯍꯍꯍ ꯑꯗꯨꯅꯦ ꯑꯁ ꯍꯧꯖꯤꯛꯀꯥꯟꯁꯤ ꯇꯨꯝꯕꯝ ꯆꯥꯕꯝꯒ ꯈꯪꯗꯦ ꯉꯁꯥꯏꯁꯨ ꯑꯩ ꯅꯨꯡꯊꯤꯟꯗ ꯇꯨꯝꯊꯣꯛꯑꯦ ꯕꯣꯜꯗꯨ ꯄꯨꯡ ꯇꯔꯥ ꯃꯈꯥꯏꯗ ꯂꯩꯔꯦ ꯄꯨꯡ ꯑꯅꯤꯗꯁꯨ ꯂꯩꯔꯦ ꯑꯗꯨ ꯄꯨꯂꯞ ꯌꯦꯡꯒꯦꯅ ꯇꯨꯝꯊꯣꯛꯄꯅꯤ
ꯆꯥꯛ ꯆꯥꯛꯇꯤ ꯅꯪ ꯉꯟ ꯉꯟꯅ ꯆꯥꯕꯅꯤꯅ ꯥ ꯍꯣꯔꯦꯟ ꯕꯣꯜ ꯌꯦꯡꯕ ꯂꯣꯏꯔꯀꯥꯟꯗ ꯆꯥꯛ ꯑꯃꯨꯛ ꯂꯥꯝꯃꯛꯀꯅꯤ
ꯍꯣꯏ ꯍꯣꯏ ꯑꯗꯨꯝ ꯇꯧꯕꯅꯦ ꯑꯩꯈꯣꯏꯗ ꯑꯩꯈꯣꯏꯗꯤ
ꯎꯝ ꯂꯥꯝꯔꯗꯤ ꯑꯃꯨꯛꯀ ꯆꯥꯕꯅꯦ
ꯆꯥꯛ ꯆꯥꯛꯂꯦꯝꯃ ꯊꯝꯕ꯭ꯔꯣ
ꯚꯥꯏ ꯂꯩꯌꯦꯗ ꯑꯗꯨꯕꯨꯗꯤ
ꯑꯣ ꯐꯩꯅꯦ ꯑꯩꯈꯣꯏꯍꯣꯔꯦꯟꯇꯧꯗꯧ ꯁꯣꯏꯗ꯭ꯔꯕꯅꯦ
ꯅꯣꯏꯗꯤ ꯌꯨꯝꯗ ꯑꯗꯨꯝ ꯌꯦꯡꯕ꯭ꯔꯥ ꯅꯠꯇ꯭ꯔꯒ ꯀꯗꯥꯏꯗ ꯌꯦꯡꯕ
ꯉꯁꯤꯖꯦ ꯑꯩ ꯏꯃꯥꯟꯅꯕꯅꯤ ꯃꯣꯏꯗ ꯌꯦꯡꯁꯤ ꯍꯥꯏꯕꯅꯤ ꯑꯗꯨ ꯈꯪꯗꯦꯅꯦ ꯑꯈꯣꯏ ꯌꯨꯝꯗ ꯌꯦꯡꯗꯧ ꯃꯥꯜꯂꯦ ꯑꯩ ꯆꯠꯇꯧꯇꯟ
ꯗꯤ ꯌꯦꯡꯕ ꯎꯝ
ꯀꯔꯤ ꯍꯥꯏꯌꯣ
ꯅꯪ ꯍꯥꯟꯅ ꯍꯥꯏꯌꯣ
ꯀꯩꯅꯣꯗꯣ ꯉꯔꯥꯡꯗꯤ ꯆꯠꯇꯧ ꯇꯜꯂꯦꯗꯤ ꯏꯁꯥꯗꯣ ꯉꯔꯥꯡ ꯑꯩꯅ ꯍꯥꯏꯅ ꯕꯣꯜ ꯁꯥꯟꯅꯔꯨꯕꯒ ꯈꯣꯠꯂꯨꯕꯒ ꯏꯝꯐꯥꯜꯗ ꯆꯠꯂꯨꯕꯒ ꯍꯜꯂꯛꯄꯒ ꯋꯥꯔꯕ ꯉꯁꯤ ꯊꯤꯡꯒꯥꯏꯕ ꯊꯤꯡꯒꯥꯏ ꯏꯁꯥ ꯂꯣꯏꯅ ꯊꯡꯉꯦ ꯆꯠꯇꯧ ꯇꯟꯕ
ꯌꯨꯝꯗꯗꯤ ꯊꯔꯣ ꯃꯥꯔꯣ ꯑꯣꯜꯂꯒ ꯌꯦꯡꯅꯤꯡꯉꯤꯗꯣ ꯌꯦꯡꯕ ꯌꯥꯏꯗꯅ ꯐ꯭ꯔꯤꯗꯝ ꯐꯪꯉꯦ
ꯍꯨꯝ ꯎꯝ ꯕꯦꯖꯥꯔ ꯃꯈꯣꯟ ꯌꯥꯝ ꯇꯥꯕꯔꯥ ꯌꯥꯝ ꯂꯥꯡꯕꯔꯥ
ꯎꯝ ꯅꯪꯅ ꯉꯥꯡꯉ ꯀꯥꯟꯗ ꯇꯥꯏ ꯉꯥꯡꯗ꯭ꯔ ꯀꯥꯟꯗꯗꯤ ꯇꯥꯗꯦ
ꯎꯝ
ꯎꯝ
ꯑꯗꯣ ꯅꯪ ꯀꯩꯅꯣ ꯁꯤꯖꯤꯟꯅꯗ꯭ꯔꯤꯕꯣ ꯏꯌꯔꯄꯤꯁ ꯁꯤꯖꯤꯟꯅꯗ꯭ꯔꯤꯕꯣ
ꯎꯝꯎꯝ ꯏꯌꯔꯄꯤꯁ ꯁꯤꯖꯤꯟꯅꯒꯅꯨ ꯍꯥꯏꯕꯗꯣ ꯑꯁ ꯑꯦꯌꯔꯄꯤꯁ ꯂꯩꯇꯦꯗ ꯑꯩ ꯀꯥꯞ ꯄꯥꯏꯗꯦ
ꯑꯥ ꯁꯤ ꯃꯣꯏ ꯃꯣꯏꯁꯤꯗꯕꯨꯗꯤ ꯑꯦꯔꯄꯤꯁ ꯁꯤꯖꯤꯟꯅꯧ ꯍꯥꯏꯕꯅꯦꯕ ꯑꯗꯤ ꯃꯣꯏꯒꯤ ꯅꯤꯌꯣꯝ ꯒꯤ ꯃꯇꯨꯡꯏꯟꯅꯗꯤ ꯃꯣꯏ ꯔꯨꯜꯁꯇꯗꯤ ꯑꯗꯨ ꯏꯌꯔꯄꯤꯁ ꯁꯤꯖꯟꯅꯧꯑꯣ ꯀ꯭ꯂꯦꯔꯤꯇꯤ ꯄꯤꯍꯜꯂꯣ ꯑꯗꯨꯒ ꯕꯦꯛꯒ꯭ꯔꯥꯎꯟ ꯅꯣꯏꯁ ꯂꯩꯍꯟꯒꯅꯨ ꯈꯣꯠꯍꯟꯒꯅꯨ ꯑꯗꯨꯒ ꯑꯣꯚ꯭ꯔ ꯑꯣꯚ꯭ꯔ ꯚꯣꯏꯁ ꯍꯥꯏꯇꯥꯔꯦ ꯑꯩꯅ
ꯍꯧꯖꯤꯛꯇꯤ ꯇꯥꯗ꯭ꯔꯕ꯭ꯔꯣ ꯕꯦ ꯕꯦꯑꯕꯦꯛꯒ꯭ꯔꯥꯎꯟ ꯑꯣꯏ
ꯇꯥꯏ ꯄꯦꯁ꯭ꯔ ꯀꯨꯀ꯭ꯔ ꯃꯈꯣꯜꯅ ꯀꯩꯅꯣ ꯇꯥꯏ ꯐꯤ ꯐꯤ ꯀꯩꯅꯣ ꯇꯧꯕ ꯃꯈꯣꯟ ꯌꯥꯝ ꯇꯥꯏ ꯃꯄꯥꯟꯗ ꯂꯩꯔꯣ ꯀꯥꯏ ꯂꯩꯅꯣ
ꯕꯥ ꯍꯧꯖꯤꯛꯇꯤ ꯅꯣꯏꯁꯀꯨꯝꯕ ꯇꯥꯗꯕ ꯃꯥꯜꯂꯦꯅ ꯑꯩꯅ ꯊꯣꯛꯂꯛꯄ
ꯑꯣ ꯑꯩ ꯌꯥꯝ ꯕꯤꯖꯤ ꯑꯣꯏꯕ ꯁꯤꯇꯤꯒ ꯃꯥꯜꯂꯦ ꯅꯪꯒꯤ ꯅꯪ
ꯍꯜꯂꯣ ꯏꯁꯤꯡꯒꯨꯝꯕ ꯃꯈꯣꯟ ꯇꯥꯕ꯭ꯔꯣꯅꯦ ꯑꯗꯨ ꯃꯈꯣꯅꯦ ꯀꯔꯤꯁꯨ ꯅꯠꯇꯦ ꯍꯦ ꯍꯦ ꯍꯦ ꯑꯩ ꯊꯥꯟꯗ ꯂꯩꯝꯅꯦꯕ ꯍꯧꯖꯤꯛꯇꯤ
ꯑꯥ ꯑꯗꯨ ꯀꯩ ꯃꯈꯣꯠꯅꯣ ꯊꯣꯏꯁꯨ ꯀꯟꯅ ꯁꯤ ꯆꯥ ꯄꯨ ꯄꯥ ꯇꯧꯕ ꯀꯩ ꯃꯈꯣꯜ
ꯅꯠꯇꯅ ꯅꯪ ꯕꯦꯛꯒ꯭ꯔꯥꯎꯟ ꯂꯥꯡꯗꯕꯤꯗ ꯅꯪꯒꯤ ꯚꯣꯏꯁꯀꯤ ꯅꯦꯠꯋꯥꯛ ꯅꯨꯡꯉꯥꯏꯇꯕꯒꯤ ꯐꯣꯟꯗꯁꯨ ꯑꯣꯏꯅ ꯊꯣꯛꯂꯛꯄ ꯑꯣꯏꯗꯥ ꯈꯪꯗ꯭ꯔꯦ ꯀꯩ ꯑꯣꯏꯗꯣꯏꯅꯣ
ꯍꯜꯂꯣ
ꯇꯥꯏ
ꯇꯣ ꯇꯣ ꯅꯪꯅ ꯍꯦꯛ ꯉꯥꯡꯝꯃꯒꯅꯦ ꯅꯪ ꯉꯥꯡꯝꯗ꯭ꯔꯤꯉꯩꯗꯗꯤ ꯀꯔꯤꯝ ꯊꯣꯛꯇꯦꯕ ꯅꯪ ꯉꯥꯡꯉ ꯀꯥꯟꯗ ꯍꯦꯟꯅ ꯑꯃꯨꯛ ꯁꯥꯎꯟꯗꯣ ꯊꯣꯛ ꯑꯦ ꯀꯟꯅ ꯑꯗꯨ ꯌꯥꯏ ꯑꯗꯨ ꯀꯩꯁꯨ ꯀꯥꯏꯗꯦ ꯍꯌꯦꯡ ꯍꯪꯆꯤꯠꯀꯨꯝꯕꯗꯩꯕꯨꯗꯤ ꯑꯦꯗ꯭ꯔꯦꯁ ꯑꯃ ꯁꯤꯖꯤꯟꯅꯔꯒ ꯇ꯭ꯔꯥꯏ ꯍꯥꯏꯐꯦꯠꯇꯧ ꯌꯥꯕꯔ ꯌꯦꯡꯉꯣ ꯅꯨꯡꯉꯥꯏꯗꯧ ꯃꯥꯜꯂꯦ ꯑꯗꯨꯅ ꯑꯗꯨꯗꯤ ꯅꯣꯏ ꯅꯣꯡꯃꯗ ꯆꯥꯛ ꯆꯥꯔꯤꯁꯤ ꯃꯤ ꯇꯦꯕꯜꯗ ꯐꯝꯃꯤꯟꯅꯩꯁꯤ ꯃꯤ ꯀꯦꯌꯥꯅꯣ
ꯇꯦꯕꯜꯗ ꯐꯝꯕ
ꯍꯣꯏ ꯅꯣꯏ ꯆꯥꯛ ꯆꯥꯕꯗ ꯃꯤ ꯀꯌꯥ ꯀꯌꯥꯅꯣ ꯄꯨꯟꯅ ꯆꯥꯃꯤꯟꯅꯩꯁꯦ
ꯇꯔꯦꯠ ꯀꯨꯝꯕ
ꯇꯔꯦꯠ
ꯍ ꯍꯣꯏ ꯑꯩꯈꯣꯏꯗꯤ ꯄꯨꯂꯥꯞ ꯑꯗꯨꯝ ꯆꯥꯃꯤꯟꯅꯩ
ꯑꯗꯨꯗꯤ ꯑꯁ ꯅꯨꯡꯉꯥꯏꯅꯤ ꯃꯨꯟꯅꯔꯒ ꯆꯥꯕ
ꯑꯣ ꯑꯗꯨꯒ ꯑꯃ ꯑꯅꯤꯒꯨꯝꯕ ꯆꯥꯔꯗꯤ ꯆꯥꯛꯁꯨ ꯀꯩꯅꯣ ꯐꯖꯅ ꯆꯥꯅꯤꯡꯗꯦ ꯨꯍꯦꯟꯖꯥꯡ ꯍꯥꯎꯇꯔ꯭ ꯁꯨꯅꯦ ꯃꯤ ꯌꯥꯝꯃꯗꯤ ꯑꯗꯨꯝ ꯆꯥꯕꯗꯣ ꯇꯨꯃꯥꯏ ꯇꯧꯋꯦ
ꯆꯨꯝꯃꯦ ꯆꯨꯝꯃꯦ ꯑꯗꯨꯕꯨꯗꯤ ꯑꯩꯁꯨ ꯇꯧꯋꯦ ꯏꯇꯣꯝ ꯆꯥꯛ ꯆꯥꯎ ꯍꯥꯏꯔꯦꯁꯨ ꯆꯥꯛ ꯁꯨꯡꯆꯥ ꯆꯥꯅꯤꯡꯗꯦ ꯏꯟꯖꯥꯡ ꯀꯌꯥ ꯍꯥꯥꯎꯒꯦꯔꯥ ꯍꯥꯎꯔꯒꯦꯔꯥ
ꯑꯗꯨꯗꯤ ꯑꯗꯨꯝ ꯆꯕ ꯌꯥꯕꯅꯦ ꯑꯗꯣ ꯍꯥꯎꯗ꯭ꯔꯗꯤ ꯑꯁ ꯇꯜꯂꯦꯗ
ꯑ ꯑꯗꯨꯗꯤꯅꯣ ꯑꯁ ꯆꯥꯛ ꯆꯥꯛ ꯑꯃ ꯊꯣꯡꯕꯗ ꯃꯤ ꯑꯃꯅ ꯊꯣꯡꯉꯗꯤ ꯋꯥꯅꯤꯍꯦꯛ ꯃꯤ ꯇꯔꯦꯠꯀꯤ ꯊꯣꯡꯉꯔꯦ
ꯑ ꯌꯥꯝ ꯋꯥꯗꯦꯗ
ꯑ ꯃꯤ ꯇꯔꯦꯠꯀꯤ ꯏꯟꯁꯥꯡꯗꯤ ꯀ ꯀꯥꯏꯗ ꯊꯣꯡꯉꯦ ꯀꯨꯀꯔ ꯑꯃꯗ ꯆꯟꯕ꯭ꯔꯣ ꯁꯥ ꯊꯣꯡꯉꯛꯄꯗ
ꯥꯑꯥꯏ ꯆꯜꯂꯦꯗ ꯌꯥꯝꯅ ꯌꯥꯝ ꯌꯥꯝꯅ ꯆꯥꯗꯦꯕ ꯑꯩꯈꯣꯏꯗꯣ ꯎꯝ ꯆꯠꯅꯤꯒꯨꯝꯕ ꯅꯠꯇ꯭ꯔꯒ ꯀꯥꯡꯉꯥꯎꯒꯨꯝꯕ ꯍꯥꯏ ꯌꯤꯟꯖꯥꯡꯗꯣ ꯑꯗꯨꯝ ꯄꯥꯛ ꯆꯥꯗꯦꯕ ꯑꯗꯨꯒꯤ ꯃꯔꯣꯛ ꯃꯦꯠꯄꯥ ꯂꯩꯔꯗꯤ ꯑꯗꯨꯝ ꯆꯥꯕ ꯌꯥꯔꯦꯗ ꯍꯦꯍꯦ
ꯑꯁ ꯑꯗꯨꯗꯤ ꯑꯈꯣꯏ ꯑꯈꯣꯏ ꯑꯈꯣꯏ ꯑꯈꯣꯏꯒꯨꯝꯕ ꯑꯈꯣꯏꯒꯨꯝꯕ ꯇꯔꯦꯠ ꯂꯥꯛꯑꯗꯤ ꯅꯣꯏ ꯅꯣꯏ ꯋꯥꯅꯤꯕꯨ ꯆꯥꯛ ꯊꯣꯡꯕ
ꯍꯣꯏ ꯅꯣꯏꯒꯤꯗꯤ ꯀꯩꯅꯣ ꯑꯂꯛ ꯑꯂꯛ ꯇꯧꯋꯦꯅ ꯍꯥ ꯍꯥ ꯑꯈꯣꯏꯗꯤ ꯁꯨꯃꯥꯏꯅ ꯇꯧꯗꯦꯕ
ꯑꯗꯨꯅꯦ ꯑꯩꯅꯒ ꯆꯒꯟꯕꯒ ꯑꯈꯣꯏꯗꯤ ꯉꯥ ꯌꯥꯝ ꯆꯥꯏꯌꯦꯕ ꯉꯥ ꯊꯣꯡꯕꯁꯨ ꯀꯩꯗꯧꯗꯔ꯭ ꯁꯨ
ꯇꯦꯡꯒꯣꯠ ꯑꯃꯗ ꯑꯃ ꯑꯃ ꯐꯝꯃꯦꯗꯅ ꯃꯤ ꯑꯃ ꯑꯃꯒꯤ ꯑꯗꯨꯒꯤꯅꯦ ꯑꯈꯣꯏꯗꯤ ꯑꯗꯨꯃꯥꯏꯅ ꯇꯧꯗꯦ ꯇꯦꯡꯀꯣꯠ ꯑꯃꯗ ꯑꯗꯨꯝ ꯄꯨꯂꯞ ꯂꯧꯔꯒ ꯆꯥꯕꯅꯤ
ꯑꯥ ꯑꯈꯣꯏꯁꯨ ꯑꯗꯨꯕꯨꯗꯤ ꯇꯧꯗꯦ ꯇꯦꯡꯀꯣꯠ ꯑꯃꯗ ꯑꯗꯨꯝ ꯄꯨꯟꯅ ꯆꯥꯏꯑꯦꯕ ꯄꯨꯂꯞ ꯑꯗꯨ ꯑꯗꯨ ꯑꯈꯣꯏꯅ ꯑꯃꯨꯛ ꯆꯥꯕ ꯆꯥꯕꯒꯤ ꯆꯥꯡꯗꯣ ꯑꯈꯣꯏꯅ ꯌꯥꯝ ꯍꯦꯟꯕ
ꯎꯝ
ꯑꯗꯨ ꯌꯥꯝ ꯌꯥꯝ ꯆꯥꯎꯋꯦ ꯌꯥꯝ ꯆꯥꯕꯅ ꯐꯕꯅꯤ ꯍꯣꯔꯦꯟꯖꯨ ꯑꯃꯨꯛ ꯕꯣꯜ ꯌꯦꯡꯕ ꯕꯣꯜ ꯌꯦꯡꯕꯩ ꯍꯥꯞ ꯊꯥ ꯀꯥꯟꯗ ꯑꯃꯨꯛ ꯆꯥꯔꯣ
ꯅꯪꯗꯤ ꯑꯥ ꯉꯁꯤ ꯑ ꯀꯗꯥ ꯆꯠꯂꯦ
ꯉꯁꯤꯗꯤ ꯆꯠꯇ꯭ꯔꯦ ꯌꯨꯝꯗ ꯑꯗꯨꯝ ꯂꯩꯔꯦ
ꯑꯩꯁꯨ ꯑꯦꯛꯖꯥꯝ ꯊꯥꯔꯒ ꯂꯣꯏꯔꯒ ꯑꯗꯨꯝ ꯂꯩꯔꯦ ꯌꯨꯝꯗ
ꯑꯥ ꯌꯥꯏ ꯀꯩꯁꯨ ꯀꯥꯏꯗꯦ
ꯍꯣꯏ ꯐꯔꯦ ꯑꯗꯨꯗꯤ ꯃꯊꯪ ꯑꯃꯨꯛ ꯇꯧꯔꯛꯑꯒꯦ
ꯕꯥꯏ